ꯍꯥꯂꯣ
ꯎꯝ ꯑꯩꯈꯣꯏ ꯁꯥꯔꯕꯨ ꯀꯩ ꯇꯧꯕꯤꯔꯤꯒꯦ
ꯑꯁ ꯉꯁꯤꯗꯤ ꯑꯩꯈꯣꯏ ꯏꯃꯥꯟꯅꯕ ꯈꯔ ꯂꯥꯛꯑꯦ ꯑꯗꯨꯒꯤ ꯆꯥꯛ ꯆꯥꯔꯒꯥ ꯁꯨꯝ ꯏꯁꯩ ꯅꯣꯡꯃꯥꯏ ꯇꯧꯔꯝꯃꯒꯥ ꯀꯩꯅꯣ ꯍꯤꯗꯥꯛ ꯃꯆꯥ ꯑꯃ ꯄꯥꯏꯔꯦ
ꯎꯝ
ꯑꯗꯨꯒꯥ ꯑꯁꯥꯏꯗꯥ ꯆꯥ ꯑꯃ ꯀꯔꯤ ꯑꯃ ꯊꯛꯃꯤꯟꯅꯔꯨꯔꯒꯥ ꯃꯥꯖꯨ ꯃꯣꯏꯖꯨ ꯊꯣꯛꯄꯗꯥ ꯉꯥꯏꯒ꯭ꯔꯦ
ꯎꯝ ꯑꯗꯨ ꯅꯪꯒꯤ ꯍꯤꯗꯥꯛꯇꯣ ꯃꯆꯥ ꯃꯆꯥꯗꯥ ꯄꯥꯏꯌꯨꯀꯣ ꯑꯆꯧꯕ ꯄꯥꯏꯅꯤꯡꯒꯅꯨ
ꯑꯦ ꯑꯦꯁ ꯑꯩꯗꯤ ꯑꯆꯧꯕ ꯄꯥꯏꯕ ꯉꯝꯗꯦ
ꯎꯝ ꯑꯆꯧ ꯄꯥꯏꯀꯥꯟꯗꯥ ꯅꯁꯥꯗꯣ ꯋꯥꯏꯕ ꯅꯪ
ꯑꯥ ꯉꯥꯍꯥꯟ
ꯍꯜꯂꯣ ꯇꯥꯕꯤꯔꯤꯕ꯭ꯔꯣ ꯍꯜꯂꯣ ꯍꯥꯎ ꯈꯪꯗꯦ ꯑꯩꯉꯣꯟꯗꯥꯗꯤ ꯆꯠꯂꯤ